ꯐꯣꯟ ꯇꯥ ꯄꯣꯟꯖꯤꯕꯣ ꯍꯜꯂꯣ
ꯇꯥꯕ꯭ꯔꯣ ꯇꯥꯕ꯭ꯔꯣ
ꯇꯥꯢꯌꯦ ꯑꯩꯁꯦ ꯆꯥꯛ ꯊꯣꯡꯖꯦ ꯀꯔꯤ ꯌꯦꯟꯖꯥꯡ ꯊꯣꯡꯁꯤꯒꯦꯅ ꯌꯦꯡ ꯉꯝꯃꯤꯅꯤꯍꯦ
ꯉꯁꯤ ꯆꯠꯊꯣꯛꯀꯗꯧ ꯂꯩꯕ꯭ꯔꯣ
ꯉꯁꯤꯁꯦ ꯆꯠꯊꯣꯛꯀꯗꯕꯗꯤ ꯂꯩꯇꯦꯅꯦꯍꯦ
ꯑꯩꯁꯦ ꯑꯦꯝ ꯌꯨꯗ ꯆꯠꯀꯦ ꯇꯧꯕꯅꯦꯕ ꯑꯦꯝ ꯌꯨ ꯔꯣꯝ ꯆꯠꯄꯗ ꯑ ꯄꯤꯁꯥꯜꯂꯅ ꯑꯦꯝ ꯌꯨꯒꯤꯗ ꯑꯅꯧ ꯕꯍꯥꯡꯕ ꯑꯃ ꯂꯩꯌꯦ ꯆꯠꯂꯨꯁꯤꯔꯥ ꯍꯥꯏꯒꯦ ꯇꯧꯅꯦ
ꯌꯥꯏꯅꯦ ꯀꯗꯥꯏꯗ
ꯑꯦꯝ ꯌꯨ ꯃꯅꯥꯛꯇ ꯀꯥꯟꯆꯤꯄꯨꯔꯗ
ꯌꯥꯏꯅꯦ ꯆꯠꯂꯨꯁꯤ ꯌꯥꯏꯅꯦ
ꯑꯩꯗꯣ ꯑꯦꯝ ꯌꯨꯗ ꯄꯦꯄꯔ ꯍꯥꯏꯗꯤ ꯄꯦꯞ ꯄꯔ ꯈꯔ ꯆꯤꯡꯊꯣꯛꯇꯧ ꯂꯩꯌꯦꯕ ꯑꯩꯒꯤ ꯄ꯭ꯔꯤꯟꯇꯔꯗꯨ ꯌꯥꯒꯤꯗ꯭ꯔꯦꯕ ꯑꯗꯨ ꯑꯗꯨꯒꯤ ꯑꯩꯗꯣ ꯄꯦꯄꯔ ꯈꯔ ꯆꯤꯡꯊꯣꯛꯄꯗꯣ ꯂꯣꯏꯔꯒ ꯕꯤꯁꯥꯜꯗ ꯏꯃꯥꯟꯅꯕꯤ ꯀꯧꯊꯣꯛꯑꯒ ꯕꯤꯁꯥꯜꯗ ꯆꯠꯂꯒ ꯀꯔꯤ ꯀꯔꯤ ꯌꯥꯎꯒꯦ ꯌꯦꯡꯉꯨꯁꯤ ꯇꯧꯕꯅꯤꯗ ꯑꯍꯣꯡꯕ ꯑꯆꯥꯎꯕ
ꯚꯤꯁꯥꯜꯗꯤ ꯑꯗꯨꯝ ꯍꯣꯡꯕ꯭ꯔꯥ ꯃꯣꯏꯒꯤꯁꯦ ꯄꯣꯠꯁꯦ ꯕ꯭ꯔꯥꯟꯗꯦꯗ ꯑꯣꯏꯕ ꯄꯣꯠ ꯍꯥꯞꯇꯕ꯭ꯔꯥ ꯅꯠꯇ꯭ꯔꯒꯅ ꯑꯩꯈꯣꯏꯒꯤ ꯕꯖꯥꯔꯗ ꯀꯩꯗ ꯒꯂꯤꯗ ꯀꯩꯗ ꯌꯥꯎꯔꯤ ꯑꯗꯨꯒꯨꯝꯒꯨꯝꯕꯁꯨ ꯑꯗꯨꯝ ꯍꯥꯞ ꯆꯤꯟꯕ꯭ꯔꯣ
ꯑ ꯍꯣꯏ ꯕꯤꯁꯥꯜꯁꯤ ꯍꯣꯡꯉꯤ ꯍꯣꯡꯕꯗꯤ ꯑꯗꯨꯝ ꯎ ꯑꯗꯨꯅ ꯍꯣꯡꯕꯅꯤꯅꯅꯦ ꯗ꯭ꯔꯦꯁꯀꯤꯁꯨ ꯌꯥꯎꯋꯤ ꯐꯤ ꯏꯟꯖꯥꯡ ꯅꯥꯄꯤ ꯀꯤꯠꯆꯟ ꯀꯩꯀꯥꯒꯤꯁꯨ ꯌꯥꯎꯏ ꯁꯨꯝ ꯌꯦꯡꯉꯨꯁꯦ ꯍꯥꯏꯕꯅꯤꯗ ꯆꯪꯉꯒ ꯑꯩ ꯅꯍꯥꯟ ꯅꯣꯡꯃ ꯑꯃꯨꯛ ꯈꯛꯇꯅ ꯆꯪꯉꯦꯕ ꯑꯗꯨꯗ ꯑ ꯑꯗꯩꯗꯨꯗ ꯀꯨꯔꯇꯤ ꯀꯨꯔꯇꯤ ꯀꯩꯅꯣ ꯀꯩꯀꯥ ꯌꯥꯎꯍꯧꯋꯦꯕꯀꯣ ꯀꯨꯔꯇꯤꯒ
ꯑꯥ ꯐꯖꯕ꯭ꯔꯕ ꯌꯦꯡꯉꯛꯄꯗ
ꯐꯖꯩ ꯐꯖꯩ ꯃ ꯍꯣꯏ ꯍ꯭ꯋꯥꯏꯠꯀ ꯑꯣꯏꯕꯤꯗꯣ ꯃꯄꯥꯟꯗꯒ ꯃꯔꯤꯛ ꯃꯔꯤꯛꯀ ꯇꯧꯔꯒ
ꯑꯩꯗꯤ ꯑꯇꯩ ꯂꯥꯢꯔꯤꯅꯦ ꯀꯩꯅꯣ ꯁꯤꯀꯦꯂꯦꯟꯒꯤ ꯆꯪꯅꯤꯡꯏꯅꯦ ꯁꯦꯀꯦꯟ ꯍꯦꯟꯗ ꯑꯩꯈꯣꯏꯒꯤ ꯅꯥꯎꯔꯦꯝꯊꯣꯡꯒꯤꯗ ꯑꯃ ꯑꯅꯧꯕ ꯑꯃ ꯂꯩꯌꯦꯕ ꯅꯪ ꯅꯣꯡꯃ ꯑꯩꯉꯣꯟꯗ ꯂꯤꯡ ꯑꯃ ꯊꯥꯔꯛ ꯑꯝꯕꯗꯣ
ꯑꯥ ꯑꯩꯅ ꯊꯥꯕ ꯑꯩꯅ ꯊꯥꯕꯗꯣ ꯑꯗꯨꯗꯣ ꯏꯃꯥꯟꯅꯕꯤꯒꯤ ꯃꯌꯨꯝ ꯃꯅꯥꯛꯇ ꯇꯅꯦꯕ ꯗꯤ ꯁꯤ ꯔꯣꯗꯇꯅꯦꯕ
ꯑꯗꯨꯗꯩ ꯌꯦꯡꯉꯨꯕꯁꯨ ꯌꯥꯏ
ꯑꯗꯣ ꯃꯣꯏꯒꯤꯗꯨ ꯍꯣꯡꯉꯦ ꯍꯥꯏꯕ ꯃꯣꯏꯗꯣ ꯍꯣꯡꯉꯦ ꯍꯥꯏꯕ ꯑꯗꯣ ꯑꯣꯐꯔ ꯄꯤꯔꯤꯔꯗꯤ ꯈꯪꯗꯦꯀꯣ ꯑꯣꯐꯔ ꯃꯣꯏ ꯃꯇꯝ ꯈꯔ
ꯑꯗꯨꯁꯨ ꯌꯥꯝ ꯌꯥꯝꯅ ꯌꯣꯟꯕꯅꯦꯕ ꯃꯣꯏꯒꯤꯗꯣ ꯑꯗꯨꯗꯨꯅ ꯑꯗꯨꯝ ꯀꯥꯟꯅꯅꯤ ꯑꯦ ꯑꯩꯈꯣꯏꯗꯁꯨ ꯑꯗꯨꯝ ꯀꯥꯟ ꯀꯥꯟꯅꯍꯟꯗꯣꯏ ꯑꯣꯢꯔꯝꯅꯤꯌꯦ
ꯑꯗꯨ ꯌꯦꯡꯅꯤꯡꯗ꯭ꯔꯣ
ꯌꯦꯡꯅꯤꯡꯉꯦ ꯃꯣꯏꯗꯨ ꯌꯥꯝꯅ ꯌꯣꯟꯕꯅꯦ ꯍꯥꯏꯗꯤ ꯗꯨꯀꯥꯟꯗꯣ ꯏꯁꯇꯣꯔꯗꯣ ꯌꯥꯝ ꯆꯥꯎꯕꯅꯦꯕ
ꯄꯩꯁꯥꯁꯦ ꯑꯩꯁꯦ ꯑꯃꯨꯛꯁꯨ ꯑꯔꯦꯝꯕꯗ ꯑꯃꯨꯛꯁꯨ ꯊꯥꯗꯣꯛꯅꯤꯡꯗꯕ ꯄꯩꯁꯥꯁꯦ ꯇꯥꯟꯕꯗ ꯋꯥꯕ ꯅꯤꯅꯅꯦ ꯐꯤꯒꯠ ꯐꯤꯒꯠꯇ ꯂꯩꯕꯁꯦ ꯑꯩꯈꯣꯏ ꯃꯥꯅ ꯌꯥꯝ ꯆꯩꯩꯌꯦꯕ ꯋꯥ
ꯍꯣꯏ ꯅꯨꯄꯥꯒꯤ ꯅꯨꯄꯤꯒꯤ ꯌꯥꯝ ꯌꯣꯟꯕꯅꯦꯕ
ꯍꯧꯖꯤꯛꯀꯤꯗꯨꯁꯨ ꯄꯨꯟꯅ ꯀꯝꯕꯥꯏꯟ ꯇꯧꯔꯒ
ꯎꯝ
ꯑꯣ ꯑꯗꯨ ꯌꯥꯏꯅꯦ ꯄꯨꯡ ꯀꯌꯥ ꯑꯗꯨꯋꯥꯏꯒꯨꯝꯕꯗ ꯆꯠꯄ ꯃꯣꯏꯒꯤ ꯍꯥꯡꯕ ꯗꯨꯀꯥꯟꯗꯣ
ꯑꯗꯨꯝ ꯍꯥꯡꯉꯝꯅꯤ ꯑꯩꯅ ꯆꯠꯇꯣꯏꯁꯤꯅꯅꯦ ꯆꯥꯛ ꯇꯣꯛꯑꯒ ꯑꯦꯝ ꯌꯨ ꯔꯣꯝꯗ ꯍꯥꯏꯔ ꯑꯩ ꯑꯦꯝꯌꯨꯗ ꯄꯦꯄꯔ ꯈꯔ ꯆꯤꯡꯊꯣꯛꯀꯦ ꯇꯧꯕꯅꯦꯕ ꯑꯃꯅꯤꯗ ꯋꯥꯠꯂꯦꯕ ꯄꯦꯄꯔ ꯑꯍꯨꯝ ꯅꯠꯇꯦ ꯑꯍꯨꯝ ꯆꯤꯡꯉꯦ ꯑꯅꯤ ꯋꯥꯠꯂꯦꯕ ꯃꯉꯥ ꯃꯉꯥꯗꯤ ꯆꯤꯡꯉꯨ ꯍꯥꯏꯕ ꯑꯗꯨꯗ ꯄꯦꯄꯔ ꯑꯅꯤꯃ ꯆꯤꯡꯉꯒ ꯑꯃꯒ ꯆꯤꯡꯊꯣꯛ ꯑꯒ ꯄꯨꯔꯒ ꯑꯦꯛꯁꯇ꯭ꯔꯦꯛ ꯁꯦꯝꯕꯒꯤꯅꯦꯕ ꯑꯗꯨꯗ ꯍꯌꯦꯡ ꯑꯣꯖꯥꯗ ꯎꯠꯀꯦ ꯇꯧꯕ ꯑꯗꯨꯒ ꯑꯥ ꯍꯧꯖꯤꯛꯀꯤ ꯀꯥꯟꯆꯤꯄꯨꯔꯒꯤꯗꯣ ꯏꯃꯥꯟꯅꯕꯤꯒ ꯇꯧꯔꯒ ꯁꯨꯝ ꯗꯤꯜ ꯂꯦꯟꯕꯣꯏ ꯀꯩ ꯑꯣꯏ ꯆꯪꯉꯨꯁꯤꯔꯥ ꯂꯩꯗ꯭ꯔꯁꯨ ꯑꯗꯨꯝ ꯌꯦꯡꯕꯗꯣ ꯃꯣꯏꯒꯤꯗꯣ ꯄꯣꯠꯇꯣ ꯀꯨꯃꯥꯏ ꯀꯨꯃꯥꯏꯅ ꯇꯧꯏ ꯀꯥꯏꯗꯣ ꯁꯨꯝ ꯌꯦꯡꯅꯤꯡꯕꯩ ꯋꯥꯅꯤꯗ ꯌꯥꯏ ꯀꯩꯅꯣ ꯑꯦ ꯂꯩꯗꯗꯤ ꯌꯥꯗꯦ ꯍꯥꯏꯕ ꯂꯩꯕꯔꯣ ꯅꯪ ꯑꯩ ꯀꯤꯗꯦ ꯑꯩ
ꯑꯦ ꯑꯩꯅ ꯂꯩ ꯅꯤꯡꯕ ꯑꯝꯗꯤ ꯂꯩꯅꯦꯍꯦ ꯇꯥꯕ꯭ꯔꯥ ꯑꯩꯈꯣꯏꯒꯤꯅꯦ ꯉꯥꯔꯤ ꯂꯧꯅꯕ ꯄꯗꯣ ꯑ ꯉꯔꯤ ꯂꯧꯅꯕ ꯑꯗꯨ ꯑꯃꯝꯇꯪ ꯌꯥꯎꯔꯝꯃꯗꯤ ꯃꯗꯨ ꯑꯝꯇꯪ ꯂꯧꯔꯛꯁꯤꯅꯦ
ꯍꯣꯏ ꯀꯤꯠꯆꯟꯒꯤ ꯑꯥꯏꯇꯦꯝꯁꯨ ꯌꯣꯟꯗꯤ ꯌꯣꯟꯕꯅꯦ ꯃꯣꯏꯗꯣ
ꯑꯩ ꯑꯗꯨꯗꯒꯤ ꯂꯩꯈꯤꯕ꯭ꯔꯥ ꯀꯗꯥꯏꯗꯅꯣ ꯑꯩ ꯀꯥꯎꯔꯦ ꯅꯣꯏꯒꯤꯗꯨꯗ ꯑꯩꯁꯦ ꯑꯃꯨꯛ ꯈꯛꯇꯤ ꯆꯠꯂꯨꯔꯦꯕꯀꯣ
ꯅꯪ ꯍꯧꯖꯤꯛꯀꯤ ꯃꯐꯝꯗꯨꯗꯤ ꯆꯪꯉꯝꯈꯤꯔꯣꯏꯗ
ꯈꯪꯗꯦ ꯑꯩ ꯑꯣꯟꯅꯕ꯭ꯔꯥ
ꯑꯁꯤ ꯀꯋꯥꯒꯤꯗꯣ ꯀꯋꯥꯒꯤꯗꯣ ꯅꯠꯇꯦ ꯑꯥ ꯀꯥꯟꯆꯤꯄꯨꯔ ꯃꯅꯥꯛꯇ ꯀꯥꯟꯆꯤꯄꯨꯔꯒꯤ
ꯑꯦ ꯑꯩꯅ ꯑꯣ ꯑꯩ ꯋꯥꯈꯟꯗꯅ ꯀꯛꯋꯥꯒꯤꯗꯨꯅꯤ ꯈꯜꯂꯣ ꯅꯩꯍꯦ ꯑꯗꯨꯗꯤ ꯑꯣꯟꯅꯔꯦ ꯑꯣꯟꯅꯔꯦ ꯀꯛꯋꯥꯒꯤꯗꯨ ꯅꯠꯇꯦꯕ ꯑꯣ ꯑꯩꯅ ꯆꯪ ꯊꯦꯡꯅꯤꯅꯦ ꯑꯗꯨꯗꯤ
ꯀꯥꯟꯆꯤꯄꯨꯔꯗꯣ ꯑꯗꯨꯗ ꯈꯔ ꯍꯦꯟꯗꯣꯛ ꯑꯒ
ꯀꯨꯏꯔꯒꯦ ꯍꯥꯡꯕ
ꯀꯨꯏꯕ ꯍꯥꯏꯁꯦ ꯊꯥ
ꯆꯍꯤꯒ ꯐꯥꯗ꯭ꯔꯤ ꯋꯥꯔꯤꯔꯣ ꯑꯁ ꯑꯗꯨꯗꯤ ꯌꯥꯏ ꯀꯩꯅꯣ ꯆꯠꯄ ꯆꯠꯂꯨꯖꯤꯅꯦ ꯄꯩꯁꯥ ꯂꯩ ꯄꯣꯠ ꯑꯩ ꯄꯩꯁꯥ ꯕꯨꯗꯤ ꯂꯩꯇꯦ ꯑꯗꯨꯑꯣꯏꯔꯒꯁꯨ ꯀꯔꯤ ꯀꯔꯤ ꯌꯥꯎꯏ ꯌꯦꯡꯊꯣꯛꯎꯕꯗꯤ ꯌꯥꯏꯌꯦ ꯃꯌꯨꯝ ꯃꯅꯥꯛꯅꯦ ꯍꯥꯏꯕꯅꯤꯅ ꯅꯠꯇ꯭ꯔꯥ ꯃꯣꯜꯅꯤꯅꯥ ꯑꯅꯧꯕꯖꯨ ꯑꯣꯏꯔꯝꯕꯖꯨ ꯑꯗꯨ ꯑꯅꯧꯕꯅꯤꯅ ꯄꯣꯠꯁꯨ ꯈꯔ ꯍꯣꯡꯉꯝꯕꯁꯨ ꯌꯥꯏꯑꯕ ꯍꯥꯏꯗꯤ ꯃꯤꯗꯣ ꯆꯪꯅꯤꯉꯥꯏꯒꯤ ꯑꯍꯥꯝꯕ ꯅꯧꯅꯥ ꯍꯧꯗꯣꯔꯛꯄꯁꯦ ꯑꯗꯩ ꯀꯤꯠꯆꯟ ꯋꯦꯌꯔꯒꯨꯝꯕ ꯀꯩꯒꯨꯝꯕ ꯌꯥꯎꯔꯝꯃꯁꯨ ꯑꯈꯣꯏꯅ ꯑꯄꯥꯝꯕ ꯌꯥꯎꯁꯨ ꯂꯩꯔꯛꯄ ꯌꯥꯏꯌꯦꯕ
ꯃꯥꯅꯦ
ꯑꯗ ꯑꯩꯁꯨ ꯆꯥꯛ ꯊꯣꯡꯇꯣꯛꯑꯒꯦ ꯉꯥꯏꯍꯥꯛ ꯂꯩꯔꯒꯕꯨꯗꯤ ꯆꯥꯛ ꯊꯣꯡꯗꯣꯛꯑꯅꯦ ꯑꯩꯁꯨ ꯎꯇꯤꯅꯦ ꯀꯥꯡꯒꯧ ꯑꯃ ꯇꯧꯔꯅꯤ ꯑꯗꯨꯒ ꯆꯥꯛ ꯄꯔꯞ ꯄꯔꯞ ꯊꯣꯡꯇꯣꯛꯑꯒ ꯄꯨꯡ ꯇꯔꯥ ꯇꯥꯅꯥ ꯅꯪ ꯀꯌꯥꯝ ꯗꯨ ꯀꯔꯝ ꯀꯥꯟꯗ ꯂꯣꯏꯁꯤꯜꯂꯒ ꯊꯣꯛꯅꯥꯁꯤꯒꯦ
ꯏꯂꯚꯦꯟ ꯇꯔꯥꯃꯥꯊꯣꯏ ꯃꯈꯥꯏ ꯇꯔꯥ ꯇꯔꯥꯃꯊꯣꯏ ꯇꯔꯥꯃꯨꯛ ꯇꯔ꯭ꯃꯨꯛ ꯇꯔꯥꯃꯥꯊꯣꯏ ꯃꯈꯥꯏ ꯁ꯭ꯋꯥꯏꯐꯥꯎꯀꯤ ꯃꯅꯨꯡꯗ ꯆꯠꯂꯁꯦ
ꯕꯥꯔꯣ ꯇꯥꯗꯔ꯭ꯤꯉꯩꯗ
ꯎꯝ
ꯑꯣ ꯑꯗꯨꯑꯣꯏꯔꯒꯗꯤ ꯉꯁꯤꯁꯦ ꯀꯩ ꯅꯨꯃꯤꯠꯅꯣ ꯏꯔꯥꯏ
ꯎꯝ
ꯏꯔꯥꯏꯅꯦꯕꯀꯣ ꯑꯣ ꯌꯥꯏ ꯌꯥꯏ ꯊꯥꯡꯖꯗꯒꯥ ꯐꯤꯔꯣꯜ ꯆꯔꯣꯟ ꯂꯩꯕꯁꯦ ꯐꯠꯇꯦꯒ ꯍꯥꯏꯅꯕꯅꯦꯕ ꯃꯣꯏꯒꯤ ꯁꯦꯒꯥꯏ ꯇꯨꯒꯥꯏꯕ ꯌꯥꯝ ꯌꯥꯎꯒꯟ ꯍꯧꯒꯠꯂꯤ ꯀꯥꯏꯅ ꯑꯍꯟꯁꯤꯡꯅ ꯑꯗꯨꯝ ꯍꯥꯏꯌꯦꯕ ꯇꯦ ꯊꯥꯡꯖꯗ ꯐꯤꯔꯣꯟ ꯂꯩꯒꯅꯣꯅ ꯑꯩ ꯌꯦꯡꯅꯤꯕ ꯁꯨꯝꯅ ꯄꯥꯝꯕ ꯌꯥꯎꯔꯝꯃꯒꯥꯁꯨꯀꯣ ꯑꯟꯖꯤꯡꯅꯥ ꯍꯥꯏꯕꯁꯤꯁꯨ ꯈꯔ ꯑꯗꯨꯝ ꯏꯟꯕꯁꯦ ꯀꯥꯟꯅꯩꯌꯦꯕ ꯇꯧꯕ ꯌꯥꯎꯔ ꯊꯣꯛꯄ ꯌꯥꯎꯔꯝꯅꯦꯕꯁꯦ ꯑꯩꯉꯣꯟꯗꯁꯨ ꯄꯣꯠ ꯂꯩꯕ ꯃꯇꯝꯗ ꯑꯩ ꯊꯥꯡꯖꯗ ꯐꯤ ꯂꯩꯕ ꯈꯣꯠꯄ ꯇꯧꯀꯥꯟꯗ ꯑꯩꯉꯣꯟꯗꯁꯨ ꯃꯗꯨꯒꯤ ꯄꯣꯠꯇꯨ ꯁꯣꯏꯕ ꯊꯦꯡꯅꯈ꯭ꯔꯦꯕ ꯑꯗꯣ ꯅꯨꯃꯤꯠ ꯊꯕꯥꯟ ꯑꯐ ꯐꯕꯗ ꯊꯕꯛ ꯇꯧ ꯍꯥꯏꯁꯦ ꯈꯨꯗꯤꯡꯃꯛ ꯑꯐꯕ ꯑꯣꯏꯅꯤꯉꯥꯏꯒꯤꯅꯦꯕ ꯇꯉꯥꯏ ꯐꯗꯅ ꯑꯦ ꯂꯩꯗ꯭ ꯌꯥꯗ꯭ꯔꯦ ꯃꯇꯝ ꯁꯨꯛꯂꯩ ꯂꯩꯇ꯭ꯔꯦ ꯍꯌꯦꯡꯗꯤ ꯕꯟ ꯑꯣꯏꯁꯟꯒꯅꯤ ꯑꯩꯒꯤ ꯊꯕꯛꯁꯤꯃ ꯇꯧꯍꯧꯗ꯭ꯔꯒꯗꯤ ꯌꯥꯗ꯭ꯔꯦ ꯍꯥꯏꯔꯒꯅ ꯑꯗꯨꯅ ꯃꯈꯜꯑꯃꯅꯤꯗꯅꯥꯀꯣ
ꯎꯝ
ꯇꯥꯏꯃꯤꯡꯗꯣ ꯑꯗꯨꯗꯨꯅ
ꯍꯣꯏ ꯁꯇꯔꯗꯦꯁꯦ ꯑꯗꯨꯃꯥꯏꯅ ꯍꯥꯏꯅꯩꯌꯦ ꯑꯗꯣ ꯃꯩꯇꯩꯒꯤꯁꯦ ꯁꯤꯒꯨꯝꯕꯁꯦ ꯂꯩꯗꯤ ꯂꯩꯕꯖꯥꯅꯤ ꯀꯣ ꯍꯥꯏꯗꯤ ꯎꯝ ꯀꯩꯅꯣꯁꯦ ꯑꯁꯨꯝꯕ ꯑꯩꯈꯣꯏꯒꯤ ꯑꯗꯨ ꯇꯧꯕ ꯌꯥꯏ ꯐꯩ ꯐꯠꯇꯦ ꯀꯩ ꯄꯣꯠꯁꯦ ꯑꯩꯁꯨ ꯑ ꯁꯇꯔꯗꯦ ꯅꯨꯃꯤꯠꯇ ꯄꯣꯠ ꯂꯩꯕꯗ ꯇꯧꯒ꯭ꯔꯦꯕꯥ
ꯎꯝ
ꯁꯥꯔꯤꯁꯦ ꯄꯣꯞꯀꯥꯏꯗ ꯏꯁꯇꯣꯔꯗꯒꯤ ꯂꯧꯕꯅꯦꯕ ꯑꯗꯣ ꯁꯇꯔꯗꯦ ꯅꯨꯃꯤꯠꯅꯦꯕ ꯂꯧꯔꯤꯗꯨꯁꯨ ꯑꯗꯨꯒ ꯀꯩꯝ ꯇꯧꯔꯣꯏ ꯀꯩꯝ ꯇꯧꯔꯣꯏꯅ ꯆꯤꯡꯅꯅꯗꯤ ꯆꯤꯡꯅꯅꯗꯤ ꯆꯠꯂꯤ ꯑꯗꯨꯒ ꯁꯥꯔꯤꯁꯦ ꯃꯣꯏꯒꯤ ꯏꯁꯇꯣꯔꯗꯩ ꯄꯨ ꯄꯨꯊꯣꯔꯛꯑꯦ ꯄꯨꯊꯣꯔꯛꯒ ꯈꯜꯂꯦ ꯄꯨꯔꯒ ꯂꯥꯛꯑꯦ ꯌꯨꯝ ꯌꯧꯔꯦ ꯌꯧꯔꯀꯥꯟꯗ ꯆꯤꯡꯊꯣꯛꯑꯀꯥꯟꯗ ꯁꯤ ꯁꯦꯒꯥꯏ ꯂꯩꯔꯝꯃꯕꯅꯦ ꯃꯤ ꯃꯅꯨꯡꯁꯤꯗ ꯍꯦꯛꯇ ꯍꯥꯏꯗꯤ ꯑꯦ ꯑꯗꯨꯗꯩꯗꯨꯗ ꯑꯗꯨꯝ ꯈꯪꯉꯦꯕ ꯑꯣ ꯊꯥꯡꯖ ꯅꯨꯃꯤꯠꯁꯦ ꯐꯤꯔꯣꯜ ꯂꯩꯕ ꯕ꯭ꯔꯥꯖꯦꯁꯣꯔ ꯌꯥꯝ ꯆꯥꯟꯅꯗꯕ ꯑꯣꯏꯔꯦ ꯍꯥꯏꯁꯦ ꯗꯤ ꯏꯄꯥ ꯄꯨꯅ ꯑꯦꯛꯁꯄꯔꯤꯌꯦꯟꯁꯇ ꯂꯩꯔꯒꯅꯦꯕ ꯍꯥꯏꯔꯝꯃꯤꯖꯦ
ꯃꯥꯅꯦ ꯃꯥꯅꯦ ꯃꯥꯅꯦ ꯃꯣꯏ ꯂꯥꯏꯅ ꯑꯩꯈꯣꯏꯅ ꯋꯥꯈꯜꯂꯣꯟꯗ ꯆꯨꯅꯕ ꯆꯥꯅꯕꯅꯤꯅꯦ ꯑꯃ ꯂꯥꯏ ꯑꯝꯇ ꯇꯒꯤ ꯋꯥ꯭ꯏꯕ ꯋꯦꯕꯅꯦꯕ ꯍꯥꯡꯇꯛ ꯈꯛꯇꯒꯤ ꯍꯥꯏꯗꯤ ꯌꯥꯝ ꯁꯥꯡꯅ ꯑꯦꯛꯁꯄꯔꯤꯌꯦꯟꯁ ꯂꯥꯛꯑ ꯃꯇꯨꯡꯗ ꯊꯣꯛꯀꯟꯕ ꯄꯣꯠꯇꯣ ꯇꯧꯒꯅꯨ ꯍꯥꯏꯕ ꯋꯥꯅꯦꯕ ꯈꯪꯕ꯭ꯔꯥ ꯃꯗꯨ ꯄꯣꯠꯇꯣ ꯊꯣꯛꯏ ꯍꯥꯏꯕꯗꯣ ꯈꯪꯕ ꯇꯣꯏꯅ ꯇꯣꯏꯅ ꯊꯣꯛꯄ ꯇꯣꯏꯅ ꯇꯣꯏꯅ ꯇꯧꯔꯛꯄꯗꯒꯤ ꯃꯗꯨꯒꯤ ꯄꯣꯠꯇꯣ ꯄꯥꯎꯔꯨ ꯑꯣꯏꯅ ꯁꯨꯝ ꯂꯩꯅꯕ ꯍꯥꯏꯇꯥꯔꯦꯅꯦ
ꯍꯣꯏ ꯍꯣꯏ ꯍꯣꯏ ꯍꯣꯏ ꯑꯗꯣ ꯑꯩꯈꯣꯏ ꯑꯉꯥꯡ ꯅꯍꯥ ꯌꯨꯠꯁꯤꯡꯖꯤꯅ ꯗꯤ ꯃꯋꯥ ꯏ ꯂꯧ ꯂꯧꯗꯦꯗꯅ ꯑꯍꯟꯁꯤꯡꯁꯤꯅ ꯍꯥꯏꯔꯝꯕ ꯋꯥꯖꯦ ꯆꯨꯝꯃꯤꯔꯥ ꯂꯥꯜꯂꯤꯔꯥ ꯑꯩꯈꯣꯏ ꯀꯩꯁꯨ ꯈꯜꯂꯨꯗꯦꯕ ꯏꯁ ꯄꯥꯏ ꯍꯥꯏꯅꯤ ꯀꯥꯏꯅ ꯈꯜꯂꯦꯕ ꯑꯗꯨꯗ ꯃꯤꯗꯤ ꯂꯣꯡ ꯇꯥꯝꯗ ꯑꯦꯛꯁꯄꯤꯔꯤꯌꯦꯟꯁ ꯂꯩꯔꯒꯅꯦꯕ ꯉꯥꯡꯉꯝꯃꯤꯁꯦ
ꯃꯥꯅꯤ ꯃꯥꯅꯤ
ꯑꯩꯈꯣꯏꯅꯗꯕꯨ ꯌꯥꯝ ꯂꯥꯏ ꯂꯥꯏꯅ ꯈꯟꯕꯩ ꯋꯥꯅꯦꯕ
ꯑꯣꯏ ꯄꯣꯠ ꯆꯩꯗꯨꯅ ꯃꯥ ꯂꯩꯕꯅꯤ ꯁꯅꯥ ꯂꯦꯞꯄꯒꯤ ꯃꯇꯝ ꯃꯇꯝ ꯁꯥ ꯉꯥ ꯏꯃꯨꯡꯗꯒꯤ ꯃꯤꯉꯣꯟꯜ ꯄꯤꯊꯣꯛꯈꯤꯕ ꯃꯇꯝ ꯌꯥꯝ ꯂꯩꯕꯅꯦ ꯑꯗꯨꯒꯨꯝꯕ ꯃꯩ ꯃꯩꯇꯩꯒꯤ ꯑꯩꯈꯣꯏꯒꯤ ꯇꯧꯕ ꯌꯥꯕ ꯌꯥꯗꯕ ꯇꯧꯍꯩꯗꯕ ꯊꯕꯛ ꯑꯗꯒꯤꯗꯤ ꯑꯗꯒꯤ ꯊꯕꯥꯜꯗꯁꯨ ꯃꯅꯤꯡ ꯅꯨꯃꯤꯠ ꯑꯁꯨꯛꯇꯅ ꯅꯤꯡꯊꯧ ꯀꯥꯕꯅ ꯑꯗꯨ ꯆꯠꯄ ꯌꯥꯗꯦ ꯃꯃꯥꯡ ꯀꯥꯕ ꯌꯥꯗꯦꯅ ꯅꯣꯡꯃꯥꯢꯖꯤꯡꯅ ꯃꯅꯤꯡ ꯀꯨꯝꯕ ꯌꯥꯗꯦ ꯁꯒꯣꯜꯁꯦꯟꯅ ꯃꯈꯥ ꯀꯨꯝꯕ ꯌꯥꯗꯦ
ꯁꯤ ꯅꯨꯃꯤꯠꯇ ꯁꯤ ꯇꯧꯅꯤ ꯍꯥꯏꯗꯤ ꯅꯨꯃꯤꯠꯀꯤ ꯈꯣꯡꯆꯠ ꯑꯩꯈꯣꯏꯒꯤ ꯀꯩꯅꯣꯒꯤ ꯈꯣꯡꯆꯠ ꯁꯤꯁꯦ ꯁꯤꯁꯤꯁꯤꯗ ꯌꯥꯝꯅ ꯀꯨꯞꯅ ꯌꯦꯡꯉꯒ ꯇꯧꯕ ꯊꯕꯛ ꯑꯣꯏ ꯂꯩꯔꯝꯃꯦꯕ
ꯂꯩꯔꯝꯃꯦꯕ ꯃꯥꯅꯦ ꯑꯗꯒꯤꯗꯤ ꯊꯥꯁꯤ ꯃꯥꯏꯀꯩꯒꯥꯏꯅ ꯍꯥꯏ ꯊꯥꯁꯤ ꯃꯥꯏꯀꯩ ꯊꯣꯛꯄꯗ ꯅꯨꯄꯤꯅ ꯃꯄꯥꯝꯗ ꯃꯧꯑꯣꯢꯕꯤꯁꯤꯡꯅ ꯃꯄꯥꯝꯗ ꯂꯦꯛꯍꯩꯗꯦ ꯑꯁꯤ ꯑꯅꯥ ꯅꯪꯒꯅꯤ ꯀꯥꯏꯅ ꯑꯩꯁꯨ ꯑꯩꯈꯣꯏꯁꯨ ꯑꯍꯥꯟꯕꯗꯗꯤ ꯈꯟꯖꯤꯜꯂꯨꯗꯦꯕ ꯈꯪꯕ꯭ꯔꯥ
ꯑꯗꯨꯃꯥꯏꯅ ꯇꯧꯕꯗꯅꯦ ꯑꯃ ꯁꯤ ꯑꯃ ꯀꯩꯅꯣꯒꯤꯗ ꯁꯤꯔꯤꯗꯣ ꯀꯔꯤꯕ ꯎꯝ ꯀꯨ ꯂꯥꯟꯗ ꯑꯃ ꯅꯨꯄꯤ ꯑꯃ ꯃꯄꯥꯝꯗ ꯂꯥꯛꯄꯗ ꯕꯣꯝꯅꯔꯥ ꯀꯩꯅꯣ ꯄꯥꯜꯂ ꯁꯤꯅ ꯇꯧꯒꯤꯕꯗꯣ ꯑꯗꯨꯃꯥꯏꯅ ꯍꯥꯏꯅꯩꯌꯦ ꯍꯥꯏꯗꯤ ꯑꯗꯨ ꯃꯀꯩ ꯊꯣꯛꯣꯂꯛꯄ ꯑꯩꯈꯣꯏꯒꯤ ꯃꯥꯅ ꯃꯄꯥꯝꯗ ꯂꯥꯛꯄꯗꯨꯗ ꯃꯥꯒꯤ ꯀꯩꯅꯣ ꯑꯣꯏꯕꯗꯣ
ꯑꯗꯨꯅꯤ ꯑꯗꯨꯒꯨꯝꯕ ꯌꯥꯝ ꯂꯩꯌꯦ ꯑꯩꯈꯣꯏ ꯃꯩꯇꯩꯒꯤꯗꯤ ꯌꯥꯝ ꯐꯖꯕꯅꯤꯍꯦ ꯋꯥꯈꯜꯂꯣꯟꯁꯦ ꯑꯗꯤ ꯎꯝ
ꯁꯤꯁꯦ ꯑꯩꯈꯣꯏꯅꯅꯦ ꯑꯩꯈꯣꯏꯅ ꯃꯥꯡꯍꯟꯗꯅ ꯑꯗꯨꯝ ꯀꯣ ꯍꯥ ꯏꯔꯒ ꯅꯠ ꯅꯠꯇ꯭ꯔꯒ ꯀꯩꯅꯣꯝ ꯀꯩꯅꯣꯝꯗ ꯑꯗꯨꯝ ꯇꯝ ꯃꯤꯔꯣꯟꯁꯤꯡꯁꯤꯗ ꯍꯥꯏꯗꯤ ꯍꯨꯖꯤꯛ ꯀꯥꯟ ꯑꯉꯥꯡꯁꯦ ꯑꯍꯟꯁꯤꯡꯅ ꯉꯥꯡꯕꯁꯦ ꯏꯂꯧ ꯂꯧꯅꯗꯦꯗꯅ ꯑꯗꯨꯅ ꯂꯥꯏꯔꯤꯛꯇ ꯀꯩꯗ ꯄ꯭ꯔꯣꯕꯥꯥꯕ ꯑꯣꯏ ꯀꯩ ꯑꯣꯏ ꯍꯥꯏꯗꯤꯀꯣ ꯄꯥꯎꯔꯧ ꯑꯣꯏ ꯀꯩꯑꯣꯏ ꯑꯗꯨꯝ ꯇꯝꯍꯟꯕ ꯌꯥꯎꯍꯟꯕ
ꯎꯝ ꯎꯝ ꯎꯝ
ꯑꯗꯨꯏꯗꯤ ꯑꯗꯨꯏꯗꯤ ꯑꯥ ꯍꯥꯏꯗꯤ ꯀꯩꯅꯣ ꯇꯧꯋꯤꯗꯅ ꯎꯝ ꯑꯦ ꯃꯍꯩ ꯃꯁꯤꯡ ꯇꯝꯕꯗ ꯌꯥꯎꯔꯗꯤ ꯑꯉꯥꯡꯁꯤꯡꯗꯤ ꯈꯤꯇꯪ ꯅꯣꯂꯦꯖ ꯑꯃ ꯐꯪꯉꯤꯗꯅ ꯑꯦ ꯑꯗꯨ ꯍꯥꯏꯕꯅꯤ ꯑ ꯑꯗꯥ ꯍꯥꯏꯕꯅꯤ ꯍꯥꯏꯗꯅ ꯑꯗꯨꯏ ꯋꯥꯅꯤꯗ
ꯈꯪꯍꯟꯕ ꯑꯃ ꯆꯪꯉꯤꯅꯤꯅꯦ ꯑꯗꯨꯗꯨꯅ ꯑꯁꯤ ꯌꯥꯝꯅ ꯈꯪꯉꯤꯉꯩ ꯂꯧꯁꯤꯡ ꯀꯩꯅꯣ ꯑꯣꯏꯌꯦꯕ ꯑꯩꯈꯣꯏꯁꯨ ꯉꯥꯏ ꯑꯩꯈꯣꯏꯁꯨ ꯈꯔ ꯈꯛ ꯀꯩ ꯋꯥꯅꯤꯗ ꯌꯥꯝꯅꯒ ꯃꯅꯨꯡ ꯍꯟꯖꯤꯟꯅ ꯈꯪꯕ ꯅꯠꯇ꯭ꯔꯤꯗ ꯑꯗꯨꯝ ꯈꯔ ꯆꯥꯎꯔꯥꯛꯄ ꯈꯔ ꯈꯪꯉꯒ ꯐꯠꯇꯦ ꯈꯣꯠꯇꯦ ꯍꯥꯏꯕ ꯥ ꯍꯦꯟꯅ ꯃꯅꯨꯡꯗ ꯑꯔꯨꯕ ꯂꯨꯁꯟꯕ ꯄꯣꯠꯇꯤ ꯀꯩꯁꯨ ꯈꯪꯕꯄꯣꯠꯇꯦꯕ
ꯎꯝ
ꯑꯩꯁꯦ ꯆꯥꯛꯁꯨ ꯊꯣꯡꯗ꯭ꯔꯤ ꯇꯧꯔꯤꯁꯦ
ꯑꯗꯨꯅꯦ ꯑꯗꯣ ꯅꯪ
ꯊꯣꯡ ꯊꯣꯛ ꯑꯃꯨꯛ ꯇꯧꯔꯛꯀꯦ ꯑꯗꯨꯒ ꯍꯟꯖꯥꯡꯁꯦ ꯀꯩꯅꯣ ꯀꯩꯅꯣ ꯈꯔ ꯊꯣꯡꯉꯒ ꯑꯩꯈꯣꯏ ꯃꯥꯁꯨ ꯉꯁꯥꯏꯗꯒꯤ ꯑꯩꯁꯦ ꯀꯧ ꯂꯩꯔꯕꯅꯤ ꯆꯥꯛ ꯊꯣꯡꯉꯣ ꯊꯣꯡꯉꯣꯅ ꯑꯩꯅ ꯉꯥꯏꯍꯥꯛ ꯉꯥꯏ ꯑꯦ ꯍꯣꯏ ꯍꯣꯏ ꯍꯣꯏ ꯑꯗꯨꯃꯥꯏꯅ ꯇꯧꯔꯁꯦ ꯑꯗꯨꯒ ꯒꯥꯔꯤ